ꯍꯜꯂꯣ ꯍꯜꯂꯣ
ꯇꯥꯔꯕꯣ
ꯇꯥꯔꯦ ꯇꯥꯔꯦ
ꯌꯥꯝ ꯅꯨꯡꯉꯥꯢꯇꯦꯅꯦ ꯄꯪꯇꯠ ꯇꯠꯂꯤꯅꯦ
ꯎꯝ ꯅꯉꯣꯟꯗ ꯂꯥꯛꯄ꯭ꯔꯕ
ꯂꯥꯛꯇꯤ ꯂꯥꯛꯑꯦ ꯑꯩꯅ ꯎꯛꯒꯦ ꯇꯧꯔꯒ ꯄ꯭ꯔꯤꯄꯦꯔꯤꯡ ꯀꯣꯜ ꯊꯥꯔ ꯑꯗꯨꯝ ꯂꯩꯈ꯭ꯔꯦꯕ ꯑꯗꯨꯝ ꯎꯪꯉ ꯂꯩꯒꯤꯕ ꯀꯔꯤꯅꯣ ꯈꯪꯗꯦ ꯑꯝꯇ ꯉꯁꯥꯢ ꯑꯅꯤ ꯑꯍꯨꯝꯔꯛ ꯇꯧꯋꯦ
ꯑ
ꯅꯪꯒꯤ ꯔꯦꯀꯣꯔꯠ ꯇꯧꯕꯒꯤ ꯇꯥꯛꯁꯇꯨ ꯂꯣꯏꯁꯤꯟꯈ꯭ꯔꯕꯣ ꯍꯥꯢꯗꯤ ꯃꯈꯥ ꯇꯥꯅ ꯂꯩꯔꯤꯕ ꯌꯦꯡꯉꯣꯅꯦ
ꯂꯩꯇꯔꯦ ꯐꯥꯏꯚ ꯐꯥꯏꯚ ꯕꯥꯏ ꯐꯥꯏꯚ ꯂꯩꯌꯦ ꯑꯝ ꯑꯇꯩ ꯑꯝꯇ ꯂꯩꯇꯔꯦ ꯑꯗꯨ ꯈꯔ ꯌꯥꯝ ꯇꯧꯒꯗ ꯄꯣꯠꯅꯤ ꯈꯔ ꯌꯥꯝ ꯐꯪꯖꯅꯕ ꯑꯩꯅ ꯑꯁ ꯄꯥꯎꯗꯣ
ꯇꯧꯔꯒ ꯇꯧꯔꯣ
ꯈꯜ ꯂꯨꯃꯟꯕꯗꯨ
ꯃꯣꯢ ꯍꯧꯖꯤꯛ ꯊꯥꯒꯠꯂꯛꯑꯣ ꯍꯥꯢꯗꯅ
ꯎꯝ
ꯑꯗꯨꯗꯣ ꯑꯗꯨꯝ ꯊꯥꯒꯠ ꯅꯪ ꯁꯤ ꯂꯣꯏꯔꯒ ꯑꯃ ꯍꯥꯡꯉꯖꯦ ꯑꯗꯨꯒ ꯐꯠꯂꯥꯎ ꯇꯧꯔꯒ ꯅꯄꯥ ꯊꯣꯛꯑꯒ ꯂꯨꯄꯥ ꯆꯃꯥꯄꯟ ꯃꯨꯛ ꯇꯥꯟ ꯌꯥꯕ꯭ꯔ ꯌꯦꯡꯁꯤ
ꯑꯗꯨ ꯑꯗꯨ ꯑꯗꯨꯃꯨꯛ ꯇꯥꯒꯗ꯭ꯔꯥ ꯍꯥꯢꯖꯦ
ꯇꯥꯕꯅꯦ
ꯑꯣ ꯅꯪꯒꯤ ꯀꯌꯥꯕꯨ ꯍꯥꯢꯔꯒꯦ
ꯎꯝ ꯆꯃꯥꯄꯜ ꯅꯠꯇꯦ ꯆꯥꯇ꯭ꯔꯨꯛꯃꯨꯛ ꯊꯥꯗꯣꯕ ꯆꯥꯇ꯭ꯔꯨꯛꯃꯨꯛ
ꯎꯝ ꯅꯪ ꯅꯪ
ꯇ꯭ꯔꯥꯎꯉꯥ ꯇ꯭ꯔꯥꯎꯉꯥ ꯇꯧꯔꯦꯕꯀꯣ ꯍꯥ ꯎꯝ
ꯑ
ꯖꯣꯔ ꯄꯥꯒ꯭ꯔꯦ ꯃꯇꯧ ꯀꯔꯝꯅ
ꯗꯤꯚꯥꯢꯗꯤꯡ ꯂꯥꯢꯟ ꯑꯁꯤꯒꯤ ꯃꯄꯥꯟꯗ ꯄꯨꯗꯨꯅ ꯆꯠꯀꯗꯒꯦ ꯍꯥꯢꯕꯁꯤꯅꯤ ꯀ ꯖꯣꯔ ꯑꯗꯨꯝ ꯄꯥꯒ꯭ꯔꯦꯕ ꯑꯅ ꯑꯍꯥꯟꯕ ꯄꯥꯕꯩꯒ ꯇꯠ ꯇꯠꯄꯅꯦꯕ ꯑꯩꯁꯨ ꯇꯠꯂꯦꯕꯀꯣ ꯁꯣꯢꯕꯀꯣ ꯁꯨꯝ ꯄꯥꯔꯦ ꯈꯪꯉꯅꯤ ꯋꯥꯍꯩ ꯑꯔꯨꯕ ꯌꯥꯎꯔꯛꯑꯔꯣꯏꯕ
ꯎꯝ
ꯑꯩ ꯅꯥꯀꯟꯗ ꯑꯃ ꯂꯥꯡꯕ ꯌꯥꯝ ꯇꯥꯕ꯭ꯔꯥ
ꯀꯟꯗ ꯈꯥꯔ ꯈꯔꯥ ꯇꯥꯏ
ꯎꯝ ꯔꯤꯖꯦꯛꯀ ꯂꯣꯏ ꯆꯠꯄ ꯇꯥꯔꯦ ꯇꯧꯔꯤꯁꯤ ꯒ꯭ꯌꯥꯟ ꯇꯥꯗꯦ ꯇꯨꯝꯕ ꯆꯪꯈ꯭ꯔꯕꯅ ꯇꯧꯕꯅꯦꯗ ꯂꯥꯡ ꯈꯠꯂꯛꯑꯦ
ꯔꯤꯖꯦꯛꯇꯤ ꯍꯧꯖꯤꯛꯇꯤ ꯍꯧꯖꯤꯛꯇꯤ ꯆꯠꯂꯣꯏꯗ꯭ꯔꯕ ꯍꯌꯦꯡ ꯀꯣꯟꯅ ꯆꯠꯂꯛꯀꯗꯣꯏꯔꯕ
ꯃꯣꯏꯅ ꯃꯣꯏꯅ ꯁꯤ ꯏꯈꯠꯅꯕ ꯑꯗꯨꯝ ꯇꯧꯕꯅꯦꯕꯀꯣ
ꯎꯝ
ꯈꯠꯅꯕ ꯀꯩꯅꯣ ꯇꯧꯕꯁꯤꯗ ꯍꯥꯢꯗꯤ ꯑꯇꯣꯞꯄꯅ ꯂꯥꯡꯖꯤꯜꯂꯛꯄ ꯑꯗꯒꯤ ꯃꯤꯅ ꯋꯥ ꯉꯥꯡꯁꯤꯜꯂꯛꯄꯗꯣ ꯑꯩ ꯑꯁꯦꯡꯕꯗꯤ ꯈꯣꯟꯖꯦꯜ ꯃꯤ ꯁꯥꯟꯅꯔꯤꯕ ꯑꯃꯃꯝꯇꯪ ꯑꯣꯏꯌꯨ ꯍꯥꯏꯕꯅꯦꯕ ꯁꯥꯟꯅꯔꯤꯕ ꯑꯃꯨꯛꯇꯪ ꯑꯣꯏꯒꯗꯕꯗꯨꯗ ꯅꯥꯀꯟꯗꯒꯤ ꯂꯥꯡꯁꯤꯜꯂꯛꯄ ꯑꯗꯒꯤ ꯋꯥꯔꯤ ꯁꯥꯖꯜꯂꯛ ꯇꯥꯔꯗꯤ ꯀꯔꯝꯕꯅꯣ ꯈꯪꯗꯦꯗꯅ
ꯑꯥ ꯑꯗꯨꯗꯨꯅ ꯍꯌꯦꯡ ꯋꯥꯔꯤꯅꯤ ꯍꯣꯏꯅꯦ ꯇꯥꯔꯤꯕ ꯃꯤꯗꯨꯅꯗꯤ ꯃꯥꯅ ꯉꯥꯡꯉꯤꯁꯦ ꯁꯤꯅꯤ ꯈꯪꯉꯒ ꯏꯔꯦ ꯈꯜꯂꯁꯤ ꯅꯥꯀꯟꯗꯒꯤ ꯑꯃꯗꯨꯅ ꯂꯥꯎꯁꯤꯜꯂꯛꯄꯗꯨꯗ ꯍꯌꯦꯡ ꯑꯦ ꯑꯥꯏ ꯌꯦꯡꯕꯗ ꯑꯗꯨ ꯀꯔꯝꯕꯅꯣ ꯈꯪꯉꯔꯣꯏꯕ ꯑꯗꯨꯅ ꯗꯤꯖꯦꯗ ꯆꯥꯔꯅꯤꯕꯗꯣ ꯑꯗꯨ ꯃꯣꯏ ꯁꯥꯎꯔꯤꯗꯣ ꯑꯗꯨꯅꯅꯦꯕ
ꯑꯣ
ꯑꯩꯈꯣꯏ ꯅꯣꯏꯗꯤ ꯏꯃꯨꯡ ꯃꯤ ꯌꯥꯝꯖꯩ ꯌꯥꯝꯗꯦ ꯍꯥꯏꯕ ꯋꯥꯅꯤ ꯂꯥꯡꯗꯦ ꯑꯩꯈꯣꯏꯒꯤꯗꯤ ꯑ ꯈꯨꯂꯥꯡ ꯑꯃꯅꯤ ꯑꯩꯈꯣꯏꯗꯤ
ꯑꯗꯨꯅ ꯃꯐꯝ ꯊꯤ ꯊꯤꯔꯒ ꯀꯩꯅꯣ ꯇꯧꯅ ꯍꯣꯠꯅꯕꯗ ꯑꯋꯥꯕ ꯑꯃ ꯑꯣꯏꯔꯦ ꯑꯩꯁꯨ ꯑꯗꯨꯅ ꯑꯩꯒꯤꯁꯨ ꯀꯣꯜ ꯇꯧꯒꯗꯕ ꯑꯦꯀꯥꯎꯟ ꯑꯃ ꯂꯩꯌꯦꯕꯀꯣ ꯑꯃꯇꯪ ꯇꯧꯗ ꯉꯥꯏꯔꯤꯕ ꯇꯔꯥꯇꯔꯦꯠ ꯇꯧꯕꯗ ꯋꯥꯠꯂꯤꯕꯀꯣ ꯅꯉꯣꯟꯗ ꯑꯗꯨꯝ ꯈꯔ ꯇꯧꯔꯛꯀꯦ ꯑꯗꯨꯒ ꯑꯦꯀꯥꯎꯟ ꯑꯃ ꯍꯥꯡꯖꯤꯜꯂꯒ ꯑꯗꯨꯝ ꯄꯩꯁꯥ ꯆꯪꯉꯛꯅꯕ
ꯑꯦꯀꯥꯎꯟ ꯑꯃ ꯍꯥꯡꯉꯦ ꯈꯜꯂꯨꯅꯦ ꯑꯗꯨꯁꯨ ꯔꯤꯆꯥꯔꯖ ꯌꯥꯎꯗꯕꯒꯤ ꯑꯦꯀꯥꯎꯟꯗꯨꯗꯤ ꯍꯥꯡ ꯌꯥꯕ꯭ꯔꯣ
ꯌꯥꯏꯌꯦ ꯌꯥꯏꯌꯦ
ꯁꯤꯝ ꯑꯅꯤꯅꯦꯕ ꯄꯥꯏꯁꯦ ꯍꯧꯖꯤꯛ ꯍꯧꯖꯤꯛ ꯐꯣꯟ ꯑꯃꯗ
ꯌꯥꯏ ꯀꯩꯁꯨ ꯀꯥꯏꯗꯦ ꯑꯣ ꯇꯤ ꯄꯤꯗꯨꯇꯪ ꯂꯥꯛꯑ ꯂꯣꯏꯔꯦ ꯑꯗꯨꯒꯤꯗꯤ ꯀꯌꯤꯝ ꯈꯜꯂꯅꯨꯣ ꯑꯦ ꯔꯤꯆꯥꯔꯁ ꯌꯥꯎꯕ ꯅꯣꯏ ꯃꯥꯒꯤꯔ ꯅꯣꯏ ꯗꯥ ꯒꯤꯔꯥ ꯑꯃ ꯍꯦꯛꯇ ꯄꯥꯏꯁꯤꯜꯂꯣꯑꯦꯀꯥꯎꯟ ꯅꯪꯒꯤꯅ ꯍꯥꯏ ꯍꯥꯞꯆꯤꯜꯂ ꯂꯣꯏꯔꯦ ꯗꯔꯀꯥꯔ ꯂꯩꯇꯦ ꯑꯗꯨꯑꯣꯏꯗꯤ ꯃꯣꯏꯗꯒꯤ ꯑꯣ ꯇꯤ ꯄꯤ ꯑꯃꯝꯇꯪ ꯂꯧꯔꯦꯗꯅ
ꯑꯥ
ꯃꯣꯏꯗ ꯋꯥꯔꯤꯅꯤ ꯅꯪ ꯅꯝꯕꯔꯗꯣ ꯍꯥꯞꯄꯒ ꯑꯣ ꯇꯤ ꯄꯤ ꯑꯃ ꯊꯥꯒꯤ ꯍꯥꯏꯔꯛꯀꯅꯦꯕ ꯑꯣ ꯇꯤ ꯄꯤ ꯅꯝꯃꯣ ꯍꯥꯏꯔꯛꯀꯅꯤꯕ ꯑꯗꯨꯗꯣ ꯅꯣꯏ ꯗꯥꯔ ꯅꯣꯏ ꯕꯥꯔꯥ ꯅꯣꯏ ꯃꯔꯥ ꯑꯃ ꯁꯤꯖꯤꯟꯅꯕ ꯑꯃ ꯂꯧꯔꯣ ꯑꯗꯨꯒ ꯑꯗꯨꯝ ꯅꯝꯃꯒ ꯅꯪꯒꯤ ꯑꯗꯨꯝ ꯑꯣꯏꯔꯗꯅꯤ ꯑꯦꯀꯥꯎꯟꯗꯣ ꯑꯗꯨ ꯃꯣꯏ
ꯑꯗꯤ ꯅꯪꯒꯤ ꯅꯪꯒꯤ ꯑꯗꯨ ꯅꯪ ꯐꯣꯟꯗꯨꯗ ꯑꯦꯀꯥꯎꯟꯗ ꯑꯅꯤ ꯑꯍꯨꯝ ꯍꯥꯞꯄꯦ ꯈꯜꯂꯣꯅꯦ
ꯎꯝ
ꯑꯗꯨ ꯑꯩꯅ ꯅꯉꯣꯟꯗ ꯑꯦꯀꯥꯎꯟ ꯑꯇꯣꯞꯄ ꯑꯃꯗ ꯐꯣꯟ ꯇꯧꯔꯛꯄꯗ ꯅꯪꯉꯣꯟꯗ ꯑꯗꯨꯝ ꯂꯥꯛꯀꯗ꯭ꯔꯕ
ꯅꯝꯕꯔꯕꯨꯗꯨꯕꯨ ꯍꯥꯞꯄꯗꯤ ꯅꯪꯅ ꯋꯥꯔꯤꯅꯤ ꯅꯪ ꯑꯩꯒꯤ ꯐꯣꯟ ꯑꯅꯤꯅꯦꯕ ꯑꯩꯒꯤꯗꯤ ꯐꯣꯟ ꯑꯅꯤꯁꯤꯗ ꯇꯣꯉꯥꯟ ꯇꯣꯉꯥꯟ ꯍꯥꯞꯄꯤ ꯄꯤꯅꯦꯕ ꯑꯗꯣ ꯐꯣꯟ ꯑꯅꯤ ꯆꯪꯉꯒ ꯂꯩ ꯉꯥꯏꯗꯣꯏꯅꯤꯗꯅ ꯅꯝꯕꯔ ꯑꯇꯣꯞꯄꯁꯦ ꯑꯗ ꯋꯥꯔꯤ ꯁꯥꯟꯅꯝꯗꯥꯏꯗ ꯑꯗ ꯍꯥꯏꯔꯒ ꯑꯗꯨꯝ ꯑꯗꯨꯝ ꯂꯥꯛꯀꯅꯤꯌꯦ ꯍꯥꯏꯗꯤ ꯑꯇꯣꯞꯄ ꯋꯥꯔꯤꯅꯤ ꯑꯩꯅ ꯍꯥꯞꯄꯤꯕ ꯐꯣꯟ ꯅꯝꯕꯔꯗꯨꯒꯤꯗꯤ ꯂꯥꯛꯑꯣꯏꯕ ꯑꯦꯞꯇꯣ ꯍꯞꯇꯕꯗꯤ ꯍꯥꯞꯇ꯭ꯔꯗꯤ ꯍꯥꯄꯣꯏ ꯗꯕ ꯅꯪ ꯅꯣꯏ ꯗꯥꯒꯤꯔ ꯅꯣꯏ ꯃꯥꯒꯤꯔ ꯅꯪ ꯅꯝꯕꯔꯗꯨꯗꯪ ꯂꯧꯔꯣ ꯅꯪꯒꯤ ꯑꯦꯞꯇꯨꯗ ꯑꯦꯠ ꯇꯧꯁꯜꯂꯦꯗꯅ ꯑꯗꯨꯒ ꯅꯪ ꯑꯦꯀꯥꯎꯟꯗꯨ ꯅꯪ ꯍꯌꯦꯡ ꯄꯩꯁꯥ ꯆꯪꯉꯛ ꯀꯥꯟ ꯅꯪꯒꯤ ꯖꯤ ꯄꯦ ꯀꯩ-ꯀꯩ ꯑꯃꯥ ꯑꯣꯏꯖꯨ ꯑꯦꯠ ꯇꯧꯁꯜꯂ ꯂꯣꯏꯔꯦ ꯑꯗꯨ ꯗ ꯃꯣꯏ ꯀꯩꯝ ꯌꯦꯠꯂꯣꯏ ꯃꯣꯏꯗꯤ ꯀꯩꯝ ꯈꯪꯉꯣꯏ ꯃꯣꯏꯗꯤ ꯑꯦꯞꯇꯣ ꯍꯥꯞꯆꯜꯂꯖꯨ ꯑ ꯅ ꯃꯣꯏꯗ ꯃꯣꯏꯗ ꯃꯣ ꯍꯥꯏꯔꯣꯅꯦ
ꯑꯩꯅ ꯍꯥꯏꯅꯤꯡꯉꯤꯖꯤꯅ ꯅꯪꯒꯤ ꯐꯣꯔ ꯑꯅꯤ ꯅꯤꯗꯅ ꯄꯥꯏꯗꯣ
ꯎꯝ
ꯑꯗꯣ ꯅꯪꯅ ꯍꯧꯖꯤꯛ ꯂꯣꯛꯏꯟ ꯇꯧꯔꯤꯕ ꯑ ꯅꯝꯕꯔꯗꯣ
ꯎꯝ
ꯅꯝꯕꯔ ꯐꯣꯟ ꯑꯅꯤꯗꯨꯗ ꯂꯣꯛꯏꯟ ꯇꯧꯗꯣꯏꯖꯦ ꯅꯝꯕꯔ ꯑꯅꯤꯇꯪꯒꯤ ꯉꯥꯛ ꯇꯪꯒꯤ ꯍꯧꯖꯤꯛ ꯍꯧꯖꯤꯛ ꯇꯧꯗꯣꯏꯖꯦ ꯂꯣꯛꯏꯟ ꯇꯧꯗꯣꯏꯖꯦ ꯅꯝꯕꯔ ꯑꯅꯤꯅꯤꯗꯅ ꯂꯣꯛꯏꯟ ꯇꯧꯗꯕ ꯅꯝꯕꯔ ꯑꯍꯨꯝ ꯑꯃꯥꯗꯤ ꯂꯩꯗꯣꯏꯅꯤꯗꯅ ꯍꯧꯖꯤꯛ ꯍꯧꯖꯤꯛ ꯂꯣꯛꯏꯟ ꯇꯧꯗꯕ
ꯎꯝ
ꯑꯅꯤ ꯑꯃꯥ ꯇꯧꯒ꯭ꯔꯖꯣ ꯑꯩꯅ ꯐꯣꯟ ꯇꯧꯔꯛ ꯍꯧꯖꯤꯗ ꯂꯣꯛꯏꯟ ꯇꯧꯗꯕ ꯅꯝꯕꯔ ꯑꯇꯣꯞꯄꯗꯨꯗ ꯇꯧꯔꯛꯄꯗ ꯅꯪꯉꯣꯟꯗ ꯂꯥꯛꯀꯗ꯭ꯔꯕ
ꯑꯥ ꯋꯥꯔꯤ ꯁꯥꯟꯅꯕ ꯇꯣꯛꯑꯀꯥꯟꯗꯔꯣ
ꯍꯣꯏ
ꯋꯥꯔꯤ ꯁꯟꯅꯩꯉꯩꯗꯔꯕ
ꯁꯥꯟꯅꯕ ꯇꯣꯛꯈꯀꯥꯟꯗ ꯅꯪꯅ ꯃꯉꯥꯃꯛꯀꯤ ꯃꯅꯨꯡꯗ ꯑꯃꯥ ꯍꯦꯛꯇ ꯇꯧꯔꯛꯑꯣ ꯍꯥꯏꯕꯗꯨ ꯅꯪꯅ ꯂꯣꯛꯏꯟ ꯇꯧꯍꯧꯗꯕ ꯇꯧꯍꯧ
ꯇꯧꯍꯧꯗ꯭ꯔꯖꯨ ꯑꯃꯥ ꯅꯪ ꯑ ꯋꯅ ꯅꯪ ꯋꯥꯔꯤꯅꯤ ꯐꯣꯟ ꯑꯅꯤꯁꯤꯗ ꯑꯩꯅ ꯑꯦꯞꯇꯨꯗ ꯑꯃꯥꯃꯝ ꯆꯪꯉ ꯂꯩꯇꯥꯥꯔꯒꯗꯤꯅꯦ
ꯑꯦꯞꯇꯨꯗ ꯌꯥꯎꯔꯕ ꯑꯦꯀꯥꯎꯟ ꯑꯦꯀꯥꯎꯟꯖꯤꯡꯗꯨꯗ ꯂꯣꯏ ꯂꯥꯛ ꯀꯅꯤꯌꯦ ꯑꯃ ꯑꯗꯨꯝ ꯇꯧꯔꯛꯄꯗ ꯑꯗꯨꯝ ꯅꯣꯇꯤ ꯅꯣ ꯑꯗꯨꯝ ꯐꯣꯟ ꯂꯥꯛꯀꯅꯤꯌꯦ ꯑꯃꯃꯥꯝ ꯆꯪꯉ ꯆꯪꯉ ꯉꯥꯏꯕ ꯊꯧ ꯇꯥ ꯅꯪ ꯑꯃꯇꯪ ꯆꯪꯖꯜꯂꯦꯗꯅ ꯑꯗꯨ ꯔꯤꯐ꯭ꯔꯦꯁ ꯇꯧꯈꯣꯛꯄꯤꯔ ꯉꯥꯏ ꯂꯩꯒꯦꯗꯕ ꯑꯗꯨꯝ ꯂꯥꯛꯆꯒꯅꯤ ꯑꯗꯨꯗ ꯀꯩꯝ ꯂꯩꯇꯦ ꯆꯨꯨꯝꯅꯒꯤ ꯑꯦꯞ ꯌꯥꯎꯔꯤꯕ ꯐꯣꯟꯗꯨꯗꯖꯨ ꯑ ꯐꯣꯟ ꯑꯦꯞ ꯌꯥꯎꯔꯤꯕ ꯐꯣꯟꯗꯨꯗ ꯆꯪꯕꯤꯔ ꯉꯥꯏꯔ ꯂꯣꯏꯔꯦ ꯑꯩꯅ ꯍꯥꯢꯖꯦ ꯅꯪ ꯍꯥꯏꯖꯤꯅ ꯈꯪꯉꯦꯕ ꯑꯦꯀꯥꯎꯟ ꯑꯃꯃꯝ ꯂꯣꯏ ꯆꯪꯉ ꯉꯥꯏ ꯌꯨꯔ ꯍꯪꯕꯅꯦꯕ ꯅꯪ ꯍꯥꯏꯗꯨ ꯅꯠꯇ꯭ꯔꯥ
ꯍꯣ-ꯍꯣꯏ
ꯅꯣ ꯉꯥꯏꯔꯣꯏ ꯉꯥꯏꯔꯣꯏ ꯑꯖꯤꯗ ꯑꯃꯥ ꯆꯪꯉꯒ ꯑꯗꯨꯝ ꯑꯗꯨꯝ ꯁꯤꯟꯗꯣꯛ ꯁꯤꯟꯖꯤꯟ ꯁꯥꯟꯅꯔꯦꯗꯅ ꯇꯛ ꯇꯛ ꯁꯤꯟ ꯁꯥꯟꯅꯔꯦꯗꯅ ꯑꯗꯨ ꯊꯝꯕꯤ ꯋꯥꯅꯤ ꯗ ꯑꯃꯇꯪ ꯍꯥꯏꯗꯤ ꯆꯪꯉꯝꯃꯤꯗꯣ ꯍꯥꯏꯐꯦꯠ ꯇꯥꯛꯑ ꯂꯣꯏꯔꯦ ꯈꯪꯉ ꯂꯣꯏꯔꯦ ꯅꯨꯡꯉꯥꯏꯇ꯭ꯔꯒꯖꯨ ꯍꯥꯏꯗꯤ ꯌꯥ ꯌꯥꯕ ꯌꯥꯗꯕ ꯑꯃꯥ ꯃꯥ ꯂꯩꯇ꯭ꯔꯦ ꯍꯥꯏꯔꯖꯨ ꯅꯪ ꯈꯪꯉꯛꯀꯅꯤ ꯁꯨꯝ ꯁꯤ ꯂꯣꯏꯔꯒ ꯑꯗꯨꯝ ꯎꯝ ꯀꯩꯅꯣ ꯇꯥꯛꯄꯤꯒꯦ
ꯍꯣ ꯑꯗꯨꯕꯨꯗꯤ
ꯒ꯭ꯌꯥꯟ ꯇꯥꯕ ꯒ꯭ꯌꯥꯟꯗꯤ ꯇꯥꯔꯕ ꯅꯠꯇ꯭ꯔꯣ
ꯒ꯭ꯌꯥꯟ ꯇꯥꯕꯨꯗꯤ ꯇꯥꯅꯤꯗ
ꯎꯝ ꯇꯥꯅꯤ ꯇꯥꯅꯤ ꯑꯩ ꯍꯥꯏꯒꯦ ꯑꯩ ꯍꯥꯏꯔꯝꯃꯀꯦ ꯑꯗꯨꯒ ꯅꯣꯏ ꯇꯧꯕꯗ ꯅꯨꯡꯉꯥꯏꯇꯦ ꯍꯥꯏꯇ꯭ꯔꯖꯨ ꯅꯣꯏꯗꯥ ꯅꯣꯏ ꯅꯣꯏ ꯃꯥꯒꯤ ꯍꯥꯞꯄꯖꯨ ꯌꯥꯏꯕ ꯅꯣꯏ ꯕꯥꯒꯤ ꯅꯣꯏ ꯕꯥꯒꯤ ꯍꯥꯞꯄꯖꯨ ꯌꯥꯏꯕ
ꯎꯝ ꯑꯣ ꯇꯤ ꯄꯤ ꯇꯪ ꯂꯧꯔ ꯂꯣꯏꯑꯦꯕ
ꯐꯣꯟ ꯅꯝꯕꯔꯗꯣ ꯑꯣ ꯇꯤ ꯄꯤ ꯇꯪ ꯂꯧꯔ ꯑꯇꯣꯞ
ꯎꯝ
ꯐꯖꯅ
ꯑꯗꯨꯝ ꯀꯩꯝꯇ ꯅꯠꯇꯦꯕ꯫
ꯀꯩꯝ ꯅꯠꯇꯦꯗ꯫
ꯍꯣꯔꯦꯟꯁꯦ ꯄꯨꯡ ꯕꯥꯔꯣ ꯃꯈꯥꯏ ꯅꯠꯇ꯭ꯔꯣ꯫
ꯕꯥꯔꯣꯃꯈꯥꯏꯅꯤ ꯑꯩ ꯉꯥꯏꯗꯣꯔꯤꯅꯤ꯫
ꯍꯜꯂꯣ꯫
ꯉꯁꯤꯗꯤ꯫
ꯕꯥꯔꯣ ꯃꯈꯥꯏ ꯄꯦꯅꯥꯜꯇꯤ ꯇ ꯄꯦꯅꯥꯜꯇꯤ ꯇꯧꯗꯣꯏꯖꯥꯠꯂꯣ ꯀꯩ ꯇꯧꯗꯣꯏꯖꯥꯠꯅꯣ꯫
ꯇꯥꯕ꯭ꯔꯣ ꯇꯥꯕ꯭ꯔꯣ꯫ ꯑꯩ ꯉꯥꯡꯉꯤ ꯇꯥꯗ꯭ꯔꯣ ꯑꯣ ꯕꯣꯜꯗꯤ ꯈꯪꯗꯦ ꯅꯦ ꯕꯣ꯫ ꯇꯥꯗ꯭ꯔꯣ꯫
ꯄꯦꯅꯥꯜꯇꯤ ꯇꯧꯗꯣꯏꯖꯥꯠꯔꯣ꯫
ꯈꯪꯗꯦ ꯕꯣꯜꯗꯤ ꯐꯖꯅꯤ꯫
ꯎꯝ
ꯕꯣꯜꯗꯤ ꯐꯖꯅꯤꯕ ꯈꯪꯗꯦꯕ ꯍꯥꯏꯕ ꯉꯝꯗ꯭ꯔꯤ ꯍꯧꯖꯤꯛꯀꯤꯗꯤ꯫ ꯑꯩꯒꯤꯗꯤ ꯃꯤꯅꯠꯀꯥ ꯍꯥꯞ ꯃꯥ ꯃꯤꯅꯠ ꯃꯤꯅꯠ ꯀ ꯍꯥꯞꯄꯛꯇꯧ ꯃꯥꯜ ꯑꯩꯗꯤ ꯑꯩꯟ ꯈꯟꯕꯗ ꯒꫭꯜꯁꯤꯀꯤ꯫
ꯑꯩꯗꯤ ꯑꯃꯗꯨꯅ ꯀꯥꯖꯔꯗꯤ ꯐꯅꯤ ꯈꯣꯏꯒꯤ ꯇꯤꯝꯗꯨꯅ꯫
ꯃꯣꯏꯅ ꯉꯝꯅ ꯉꯝꯅꯗꯤ ꯎꯏ ꯑꯗꯨꯕꯨ ꯇꯝꯕ ꯉꯝꯗꯦ꯫ ꯁꯥꯟꯅꯕ ꯍꯥꯏꯁꯦ ꯗꯥꯎꯗꯖꯨ ꯂꯩ꯫
ꯎꯝ ꯄꯨꯔꯥ ꯌꯦꯡꯊꯤꯟꯅꯕꯤꯅꯤ ꯑꯅꯤꯗꯨꯗꯤ꯫ ꯍꯧꯖꯤꯛꯀꯥꯟ ꯅꯍꯥꯒꯤ ꯑꯣꯏꯅ ꯑꯍꯟꯒꯤ ꯅꯠꯇ꯭ꯔꯦꯕ꯫ ꯅꯍꯥꯒꯤ ꯃꯦꯠꯁꯅꯦꯕ ꯍꯧꯖꯤꯛꯀꯤꯗꯨꯗꯤ꯫ ꯑꯁꯣꯝ ꯅꯀꯟ ꯒꯤꯗꯨꯅ
ꯇ ꯇꯤꯅꯦꯖꯔ ꯅꯠꯇꯦ ꯃꯣꯏ ꯆꯍꯤ ꯀꯨꯟ ꯀꯨꯟꯃꯥꯊꯣꯏꯒꯤ ꯇꯔꯥꯃꯥꯄꯟ ꯀꯨꯟ ꯀꯨꯟꯃꯥꯊꯣꯏꯒꯤ ꯑꯦꯝꯕꯥꯄꯦꯅꯗꯤ ꯈꯔ ꯍꯜꯂꯦ꯫
ꯑꯗꯨꯗꯤ ꯀꯨꯟ꯫ ꯀꯨꯟ ꯃꯉꯥꯒꯨꯝ ꯀꯨꯟꯇꯔꯦꯠ ꯌꯧꯒ꯭ꯔꯕꯅꯦ ꯑꯗꯨꯗꯤ꯫
ꯑꯣ ꯑꯃꯗꯤ ꯇꯔꯥꯄꯟꯗꯪ ꯉꯥꯏꯔꯤ ꯇꯔꯥꯄꯜ ꯀꯨꯟꯇ ꯉꯥꯏꯔꯤ꯫
ꯎꯝ ꯑꯗꯣ ꯍꯧꯖꯤꯛꯀꯤ ꯀꯩꯅꯣꯗꯣ ꯅꯨꯃꯤꯠ ꯀꯌꯥꯅꯤ ꯂꯩꯔꯥ ꯆꯪꯉꯛꯀꯦ ꯅꯨꯄꯥ ꯑꯃꯗꯨꯒꯤꯗꯣ ꯑꯁꯣꯝꯒꯤꯗꯣ꯫
ꯃꯥꯒꯤ ꯗꯨ ꯍꯞꯇꯥ ꯑꯃꯨꯛ ꯆꯪꯕ ꯃꯥꯜꯂꯤ꯫
ꯎꯝ꯫ ꯄꯨꯂꯞꯅꯦꯕ ꯑꯗꯨꯝ꯫
ꯑꯥ꯫
ꯃꯥꯒꯤ ꯍꯟꯗꯛꯀꯤ ꯇꯔꯥꯇꯔꯦꯠꯇꯨ ꯎꯝ ꯈꯪꯍꯧꯔꯣꯏꯗ ꯍꯞꯇꯥ ꯑꯅꯤ꯫
ꯊꯕꯛ ꯑꯗꯨꯃꯥꯏ ꯊꯕꯛ ꯇꯣꯞꯄꯗꯤ ꯗꯨꯝ ꯃꯥ ꯑꯇꯩ ꯃꯌꯥꯝꯗꯣ ꯋꯥꯔꯤ ꯁꯥꯟꯅꯩ ꯈꯣꯠꯂꯤꯉꯩ ꯇꯧꯔꯤꯉꯩꯗꯅ꯫
ꯎꯝ
ꯅꯣꯡꯃ ꯅꯠꯇ꯭ꯔꯥꯒ ꯅꯣꯡꯃꯗꯤ ꯑꯗꯨꯝ ꯆꯪꯉꯛꯀꯗꯧ ꯂꯩꯔꯦꯕ ꯇꯥꯕ꯭ꯔꯣ
ꯍꯥ
ꯀꯨꯏꯅꯗꯤ ꯀꯥ ꯍꯦꯟꯅ ꯉꯥꯏꯕ꯭ꯔꯣ ꯇꯥꯗ꯭ꯔꯣ
ꯇꯥꯏ ꯇꯥꯏ
ꯍꯜꯂꯣ
ꯇꯥꯏꯌꯦ ꯇꯥꯏꯌꯦ
ꯑꯣ ꯇꯣꯉꯥꯟꯅꯕꯒꯨꯝꯕꯗꯤ ꯅꯠꯇꯦ ꯍꯥꯏꯕ
ꯍꯣꯏ
ꯏꯁꯇꯦꯇꯁꯇꯣ ꯌꯦꯡ ꯌꯦꯡ ꯌꯦꯡꯉꯛꯄ꯭ꯔꯣ ꯇꯥꯗ꯭ꯔꯣ